ꯅꯨꯡꯉꯥꯏꯔꯤꯕ꯭ꯔꯣ ꯑꯩ ꯍꯧꯖꯤꯛ ꯀꯔꯤꯁꯨ ꯇꯧꯗꯦ
ꯂꯥꯏꯔꯤꯛ ꯄꯕ꯭ꯔꯣ
ꯄꯗꯦ ꯑꯩ ꯍꯧꯖꯤꯛ ꯂꯥꯏꯔꯤꯛ ꯏꯒꯅꯤ
ꯂꯥꯏꯔꯤꯛ ꯏꯒꯅꯤꯌꯦ ꯅꯪꯗꯤ ꯒꯨꯠꯒꯜꯁ ꯇꯔꯦ ꯑꯗꯨꯗꯤ
ꯍꯣꯏ ꯅꯪ ꯅꯪꯗꯤ ꯀꯩ ꯇꯧꯔꯤꯒꯦ
ꯑꯩꯁꯨ ꯂꯥꯏꯔꯤꯛ ꯏꯕꯅꯤ
ꯅꯪ ꯂꯣꯗꯧꯔꯤꯕꯣ
ꯋꯠꯂꯤꯗ
ꯑꯣ ꯆꯥꯛ ꯆꯔꯕ꯭ꯔꯣ
ꯆꯥꯔꯦ ꯅꯪꯗꯤ ꯆꯥꯔꯕ꯭ꯔꯣ
ꯗꯦ ꯑꯩꯗꯤ ꯆꯅꯤꯡꯗꯦ ꯂꯩꯇ꯭ꯔꯦ ꯏꯕꯦꯝꯃ ꯑꯩꯗꯣ
ꯑꯥ
ꯆꯥꯛ ꯊꯥꯔꯒ ꯃꯤꯃꯤ ꯁꯤꯡꯖꯨꯒꯨꯝꯕ ꯊꯥ ꯆꯥꯔꯒ ꯂꯩꯌꯦ ꯍꯧꯖꯤꯛꯅ ꯑꯗꯨꯅꯦ ꯍꯣꯏ ꯑꯗꯨꯅꯦ ꯆꯠꯅꯤꯡꯗꯦ ꯑꯩ ꯐꯨꯜ ꯑꯣꯏꯔꯦ ꯑꯩꯒꯤ ꯏꯁꯇꯣꯃꯛꯇꯣ ꯍꯥ ꯇꯏꯌꯦ ꯇꯞ
ꯇꯥꯏꯌꯦ ꯃꯤꯃꯤ ꯆꯒ
ꯀꯔꯤꯅꯣ
ꯐꯠꯇꯦ
ꯑꯣ
ꯅꯪ ꯆꯥꯛꯈꯥꯎ ꯅꯥꯏ ꯍꯥꯏꯔꯒ ꯀꯔꯤꯒꯤ ꯃꯤꯃꯤ ꯆꯥꯕ꯭ꯔꯥ
ꯑꯗꯨꯁꯨ ꯆꯨꯨꯃꯦ ꯑꯗꯨꯗꯤ ꯅꯨꯃꯤꯠ ꯆꯥꯗꯦꯗꯤꯀꯣ ꯑꯩꯈꯣꯏꯒꯤ ꯍꯤꯡꯖꯥꯡ ꯗꯣ ꯍꯥꯎꯇꯦ ꯑꯗꯨꯅꯦ ꯆꯥꯛ ꯆꯥꯕꯒ ꯌꯥꯔꯣꯏ
ꯍꯣꯏ ꯑꯗꯨꯁꯨ ꯆꯝꯃꯦꯀꯣ
ꯑꯁ ꯀꯅꯥꯅꯣ ꯑꯩꯒꯤ ꯁꯥꯞꯅꯔ ꯄꯥꯏꯒꯦ ꯄꯥꯏꯈ꯭ꯔꯦ ꯀꯅꯥꯅ ꯁꯄꯅꯔ ꯃꯥꯡꯈꯔꯥꯕꯥꯔꯥ ꯍꯣꯏ ꯀꯅꯥꯅ ꯑꯩꯒꯤ ꯁꯞꯅꯔ ꯄꯥꯏꯈ꯭ꯔꯦ ꯑꯩ ꯈꯟꯗꯦ
ꯃꯤꯅ ꯄꯥꯏꯕ ꯃꯥꯜꯂꯦ ꯑꯩꯒꯤ ꯁꯥꯔꯄꯅꯔꯗꯣ
ꯃꯤꯅ ꯄꯥꯝꯕ ꯃꯥꯂꯦ ꯑꯣ ꯀꯅꯥꯅ ꯄꯥꯝꯃꯤꯅꯣ ꯑꯩ ꯐꯨꯕ ꯂꯥꯛ
ꯈꯪꯗꯦ ꯀꯅꯥ ꯄꯥꯝ
ꯑꯩ ꯄꯥꯕ꯭ꯔꯣ ꯍꯥꯏꯔꯣ
ꯅꯠꯇꯦ ꯑꯩꯅ ꯍꯥꯏꯌꯦ ꯅꯪ ꯄꯥꯏꯕ꯭ꯔꯣ
ꯑꯥ ꯇꯜꯂꯦ
ꯃꯥꯏꯅꯥ ꯄꯥꯏꯔꯗꯤ ꯅꯨꯡꯉꯥꯏꯇꯦ ꯀꯣ
ꯑꯩꯗꯣ ꯄꯦꯟ ꯔꯤꯐꯤꯜꯗꯣ ꯕꯥꯏ ꯇꯧꯕꯒ ꯊꯝꯈ꯭ꯔꯦ ꯑꯗꯨ ꯊꯝꯔꯦ ꯑꯗꯨ ꯀꯗꯥꯏꯗ ꯊꯝꯈ꯭ꯔꯦ ꯑꯩ ꯈꯡꯗꯦ
ꯅꯪꯒꯤ ꯄꯦ ꯂꯩꯇꯕ꯭ꯔꯥ
ꯍꯣꯏ
ꯑꯩꯉꯣꯟꯗꯩꯩ ꯑꯃ ꯂꯧꯑꯣ ꯂꯥꯛꯑꯣ
ꯅꯠꯇꯦ ꯂꯩꯌꯦ ꯂꯩꯗꯣ ꯂꯩꯌꯦ ꯑꯩꯗꯣ ꯕꯥꯏ ꯇꯧꯕꯒ ꯊꯝꯃꯦ ꯊꯝ ꯈ꯭ꯔꯦ ꯑꯗꯨ ꯑꯣ ꯑꯣ ꯁꯤꯗ ꯂꯩꯌꯦꯦ ꯁꯤꯗ
ꯅꯪ ꯍꯧꯖꯤꯛ ꯀꯩꯗꯧꯔꯤꯒꯦ
ꯑꯩ ꯍꯧꯖꯤꯛ ꯑ ꯏꯔꯤꯌꯦ
ꯑꯣ ꯏꯔꯒꯂꯣꯏꯔꯕꯣ
ꯂꯣꯏꯗ꯭ꯔꯤꯌꯦ
ꯅꯪ ꯃꯁꯥꯛ ꯅꯨꯡꯉꯥꯏꯔꯤꯕꯣ
ꯅꯨꯡꯉꯥꯏꯔꯤ ꯅꯪꯗꯤ ꯅꯨꯡꯉꯥꯏꯔꯤꯕ꯭ꯔꯣ
ꯑꯩꯁꯨ ꯅꯨꯡꯉꯥꯏꯔꯤꯌꯦ
ꯑꯣ
ꯉꯁꯤꯒꯤ ꯀ꯭ꯂꯥꯁ ꯇꯦꯁꯇꯣ ꯅꯪ ꯀꯃꯥꯏꯅ ꯏꯔꯦ
ꯑꯩꯗꯤ ꯂꯣꯏꯅ ꯂꯥꯜꯂꯦ ꯃꯇꯦꯛ ꯃꯇꯦꯛ ꯏꯌꯦ
ꯀꯔꯤ
ꯑꯩ ꯌꯥꯝꯅ ꯏ
ꯑꯥ ꯀꯣꯏꯁꯟ ꯀꯌꯥ ꯏꯔꯦ ꯅꯪ
ꯍꯥꯑꯥ
ꯀꯣꯏꯁꯟ ꯀꯌꯥ ꯏꯔꯦ
ꯑꯩ ꯀꯣꯏꯁꯟ ꯊ꯭ꯔꯤ ꯏꯌꯦ ꯅꯪ ꯂꯣꯏꯅ ꯏꯕ꯭ꯔꯥ ꯑꯥ ꯇꯨ ꯏꯌꯦ ꯅꯪ ꯀꯌꯥ ꯏꯌꯦ
ꯑꯩꯁꯨꯅꯦ ꯇꯨ ꯇꯨ ꯈꯛꯇ ꯏꯔꯦ
ꯑꯃꯥꯗꯣ ꯈꯪꯗꯦ ꯑꯩ
ꯑꯩꯁꯨ ꯈꯟꯗꯦ ꯑꯃꯥꯗꯣ
ꯑꯣꯑꯣ ꯅꯪ ꯍꯧꯖꯤꯛ ꯀꯇꯔ ꯂꯩꯔꯕ꯭ꯔꯣ ꯁꯥꯄꯔꯅꯔ
ꯂꯩꯇꯦꯗ ꯀꯅꯥꯅ ꯄꯥꯏꯈ꯭ꯔꯦ ꯑꯩ ꯈꯟꯗꯦ
ꯄꯨꯨꯁꯤꯔꯥ ꯂꯥꯛꯑꯥꯒ
ꯍꯥꯑꯥ
ꯄꯨꯨꯁꯤꯔꯣ ꯂꯥꯛꯑꯥꯒ
ꯍꯣꯏ ꯐꯥꯏꯅꯥ ꯇꯧꯕꯒꯤꯗꯀꯣ ꯑꯩꯗꯣ ꯑꯩꯗꯣ ꯐꯨꯕꯤ ꯐꯨꯕꯤꯒꯅꯤ
ꯑꯩꯅ ꯐꯨꯋꯦꯀꯣ
ꯍꯣꯏ ꯑꯩꯗꯣ ꯍꯨꯖꯤꯛ
ꯀꯔꯤ ꯑꯥ ꯀꯔꯤꯗ ꯀꯔꯤ ꯍꯥꯏꯒꯦ
ꯀꯥꯔꯤ
ꯆꯦ ꯑꯈꯣꯏꯒꯤ ꯂꯦꯕꯗ ꯆꯠꯀꯅꯤ ꯍꯨꯖꯤꯛ ꯌꯥ ꯌꯥꯝꯅ ꯍꯔꯠ ꯑꯣꯑꯦ ꯑꯁꯤꯁꯨ ꯍꯥ
ꯒꯤ ꯂꯦꯕꯇ ꯀꯩꯗꯧꯕ
ꯑꯥ ꯂꯥꯏꯔꯤꯛ ꯏꯒꯅꯤ ꯅꯪ ꯗꯣ
ꯑꯥꯑꯥ
ꯀꯔꯤ ꯇꯣꯕ ꯑꯣ ꯅꯪ ꯂꯥꯏꯔꯤꯛ ꯏꯔꯦ ꯍꯥꯏꯌꯦ
ꯑꯥ ꯅꯪꯗꯤ ꯏꯗ꯭ꯔꯤꯕꯥ
ꯏ ꯍꯨꯖꯤꯛ ꯏꯗ꯭꯭ꯔꯤ ꯍꯨꯖꯤꯛ ꯕꯦꯠꯇ ꯂꯩꯔꯦꯒ ꯑꯥ ꯐꯣꯟ ꯌꯦꯂꯒ ꯂꯩ ꯑꯗꯨꯅ ꯍꯨꯖꯤꯛ
ꯏꯔꯨꯔꯣ ꯆꯠꯂꯣ ꯂꯥꯏꯔꯤꯛ ꯏꯊꯣꯛꯑꯣ
ꯍꯣꯏ
ꯃꯔꯝ ꯃꯣꯛꯄꯅꯤ ꯆꯣ
ꯍꯣꯏ-ꯍꯣꯏ ꯆꯨꯝꯃꯤ-ꯆꯨꯝꯃꯤ
ꯑꯩꯁꯨ ꯆꯠꯀꯅꯤꯀꯣ
ꯑꯥ ꯆꯠꯂꯣ ꯆꯠꯂꯣ
ꯍꯣꯏ ꯅꯪꯁꯨ ꯂꯥꯛꯑꯣ
ꯑꯩꯁꯨ ꯂꯥꯛꯁꯤꯔ ꯑꯩꯁꯨ ꯂꯥꯛꯎꯔꯣ ꯑꯣ
ꯅꯪ ꯌꯥꯏꯌꯦ ꯌꯥꯏꯌꯦ ꯑꯗꯨꯋꯥꯏꯗ ꯂꯩꯔꯣ ꯅꯪꯒꯤ ꯔꯨꯝꯗ ꯂꯩꯔꯣ
ꯑꯥ
ꯇꯕꯔꯣ
ꯇꯥꯏꯌꯦ
ꯑꯍꯥꯎ ꯃꯤꯗꯣ ꯅꯈꯣꯏꯒꯤ ꯔꯨꯝꯃꯦꯠꯇꯣ ꯆꯤꯛꯀꯟ ꯂꯦꯒꯗ
ꯑꯥ
ꯇꯧꯕꯒ ꯂꯩꯌꯦ
ꯑ ꯑꯩꯗꯤ ꯆꯥꯕ ꯌꯥꯎꯗꯦ
ꯑꯣ ꯀꯩꯒꯤꯅꯣ
ꯑꯩꯗꯤ ꯌꯥꯁꯦ ꯌꯥꯗꯦ
ꯑꯣ ꯅꯪ ꯆꯥꯅꯤꯡꯗꯦꯕ꯭ꯔꯣ ꯑꯣ ꯑꯣ ꯍꯣꯏ ꯍꯣꯏ ꯅꯨꯡꯉꯥꯏꯇꯦꯀꯣ ꯅꯡꯁꯨ
ꯅꯨꯡꯉꯥꯏꯇꯦ
ꯅꯪ ꯆꯥꯅꯤꯡꯕ꯭ꯔꯣ
ꯆꯥꯅꯤꯡꯗꯦ
ꯑ ꯑꯗꯨꯗꯤ ꯐꯔꯦ
ꯑꯥ
ꯅꯥꯕꯗꯤ ꯊꯨꯅꯥ ꯐꯔꯣ ꯀꯣ
ꯑꯣꯏꯔꯒꯦ ꯅꯪꯁꯨ ꯐꯔꯣ ꯀꯣ
ꯍꯣꯏ ꯑꯩꯁꯨ ꯐꯥꯔꯅꯤ
ꯎꯝ ꯅꯪ ꯒ꯭ꯁꯇ꯭ꯤꯛ ꯀꯥꯕ ꯐꯔꯕꯣ
ꯍꯣꯏ ꯒꯦꯁꯇ꯭ꯔꯤꯗꯣ ꯐꯔꯦ
ꯆꯥꯛꯇꯣ ꯉꯟꯇꯥꯅꯥ ꯆꯥꯑꯣ
ꯍꯣꯏ ꯍꯣꯏ ꯑꯗꯨ ꯃꯤ ꯃꯤꯃꯤ ꯁꯤꯡꯖꯨꯒꯨꯝꯕ ꯆꯥꯔ ꯆꯥꯔꯗꯤꯀꯦ ꯑꯃꯨꯛꯀ ꯂꯥꯛꯀꯅꯤ ꯍꯣꯏ ꯍꯥꯏꯕꯅꯤ
ꯃꯤꯒꯨꯝ ꯁꯤꯡꯖꯨꯒꯨꯝꯕ ꯆꯥꯔꯗꯤ ꯌꯥꯗꯕꯅꯤ ꯑꯗꯨ ꯅꯪ ꯆꯥꯒꯅꯨ
ꯍꯣꯏ ꯍꯣꯏ ꯆꯥꯔꯣꯏ ꯑꯗꯨꯝ ꯑꯩꯗꯤ
ꯎꯝ ꯒꯨꯗ ꯇꯏꯌꯦ ꯅꯡ
ꯍꯣꯏ ꯒꯨꯗ
ꯒꯨꯗ ꯇꯥꯔꯦ
ꯑꯣ ꯚꯦꯔꯤ ꯒꯨꯗ ꯅꯇꯔꯗꯤ ꯒꯨꯗ ꯈꯛꯇ
ꯑꯗꯨꯗꯤ ꯐꯔꯦ ꯐꯔꯦ ꯐꯔꯦ ꯚꯦꯔꯤ ꯒꯨꯠ ꯇꯥꯏꯌꯦꯗꯤꯀꯣ
ꯀꯅꯥ ꯀꯅꯥ ꯂꯩꯒꯦ ꯅꯪꯒꯤ ꯅꯥꯥꯛꯇ
ꯅꯪꯒꯤ ꯔꯨꯝꯃꯦꯠꯁꯤꯡꯗꯣ ꯂꯩꯑꯦ ꯃꯤ ꯑꯅꯤꯗꯣ
ꯃꯕꯥꯅꯤꯁꯨ ꯂꯥꯏꯔꯤꯛ ꯄꯥꯕ꯭ꯔꯥ
ꯃꯤ ꯑꯃꯗꯣ ꯄꯥꯔꯦ ꯑꯗꯨ ꯃꯤ ꯑꯃꯗꯣ ꯐꯣꯟ ꯌꯦꯡꯂꯒ ꯂꯥꯏꯔꯤꯛ ꯏꯔꯦ
ꯑꯥ ꯐꯣꯟ ꯌꯦꯡꯒꯅꯨ ꯍꯥꯏꯔꯣ ꯃꯥꯗꯣ
ꯍꯣꯏ ꯐꯣꯟ ꯐꯣꯟ ꯌꯦꯡꯒꯨ ꯍꯥꯏꯌꯦꯀꯣ ꯃꯦꯗꯥꯝꯅ ꯍꯥꯏꯌꯦꯀꯣ ꯐꯣꯟꯌꯦꯡꯒꯅꯨ ꯍꯥꯏꯌꯦ ꯂꯥꯏꯔꯤꯛ ꯏꯔꯣ ꯍꯥꯏꯌꯦ ꯍꯥꯏꯕꯤꯈ꯭ꯔꯦ
ꯎꯪ ꯑꯩꯖꯨ ꯇꯥꯏꯌꯦ ꯃꯕꯥꯅꯤꯗꯣ ꯐꯨꯁꯤꯔꯥ
ꯍꯣꯏꯜ ꯍꯣꯏ ꯂꯥꯛꯑꯣ
ꯆꯩ ꯄꯨꯔ ꯂꯥꯛꯀꯦꯀꯣ ꯑꯩ
ꯅꯠꯇ꯭ꯔꯣ
ꯃꯥꯟꯅꯦ
ꯑꯗꯣ ꯉꯁꯤ ꯑꯩꯈꯣꯏ ꯃꯦꯝ ꯅꯥ ꯑꯥ ꯀꯩ ꯐꯥꯏꯟ ꯑꯥꯎꯠ ꯇꯧꯔꯣ ꯍꯥꯏꯌꯦ ꯀꯣ
ꯀꯥꯔꯤ
ꯑꯥꯑꯥ ꯀ꯭ꯂꯣꯇꯤꯟ ꯐꯦꯛꯇꯔ ꯚꯥꯏꯇꯥꯃꯤꯟ ꯀꯦ ꯒꯨꯝꯕ ꯐꯥꯏꯟ ꯑꯥꯎꯠ ꯇꯧꯔꯣꯍꯥꯏꯌꯦꯀꯣ
ꯑꯥ ꯅꯪ ꯇꯧꯕ꯭ꯔꯥ
ꯈꯪꯕ꯭ꯔꯣ ꯑꯩ ꯇꯧꯗꯦ ꯍꯧꯖꯤꯛ ꯇꯧꯒꯦ
ꯑꯣ ꯇꯧꯋꯣ ꯑꯗꯨꯒ ꯑꯩꯉꯣꯟꯗ ꯂꯣꯏꯔꯒ ꯁꯦꯟ ꯇꯧꯑꯣ
ꯑꯪ ꯍꯣꯏ ꯍꯣꯏ
ꯌꯥꯕ꯭ꯔꯥ
ꯍꯣꯏ ꯌꯥꯏꯌꯦ-ꯌꯥꯏꯌꯦ
ꯋꯥꯆꯞꯇꯀꯣ
ꯎꯝ ꯇꯧꯕꯤꯒꯦ ꯇꯧꯕꯤꯒꯦ
ꯑꯩꯗꯤ ꯀꯦꯁꯕꯨꯛꯀ ꯑꯝꯇ ꯏꯗ꯭ꯔꯤꯌꯦ ꯑꯗꯨꯒꯤ ꯏꯔꯤꯌꯦ
ꯍꯣꯏ ꯏꯔꯣ ꯊꯨ ꯊꯨꯅ- ꯊꯨꯅ ꯏꯔꯣꯀꯣ ꯅꯪꯁꯨꯤ
ꯊꯨꯅ- ꯊꯨꯅ ꯏꯔꯒꯦ
ꯑꯣ ꯏꯁꯨ ꯅꯨꯨꯄꯤꯒꯤ ꯎꯁꯨ ꯌꯥꯝꯅ ꯃꯣꯠꯂꯦ
ꯑꯣꯑꯣ ꯀꯥꯅꯥꯒꯤ ꯕꯣꯇꯜꯂꯥ ꯇꯜꯂꯤ
ꯎꯝ ꯏꯃꯥꯟꯅꯕꯤꯒꯤ ꯄꯣꯠꯁ
ꯑꯣ ꯌꯥꯝꯅ ꯃꯣꯠꯂꯦꯀꯣ
ꯎꯪ ꯌꯥꯝꯅ ꯃꯣꯠꯂꯦ ꯀꯔꯤ ꯀꯔꯤ ꯀꯔꯤ ꯀꯔꯕꯥꯔꯒꯨꯝꯕ ꯃꯌꯥꯝ ꯂꯩꯌꯦ
ꯗꯤ ꯗꯁ ꯕꯤꯟ ꯑꯣꯏꯔꯖꯥꯠꯂꯥ
ꯍꯣꯏ ꯗꯁꯕꯤꯟ ꯑꯣꯏꯕ ꯃꯥꯜꯂꯦ
ꯃꯥꯀꯤ ꯗꯁꯕꯤꯟ ꯃꯥꯜꯂꯦꯀꯣ
ꯍꯣꯏ ꯗꯁꯕꯤꯟ ꯃꯥꯜꯂꯦ
ꯎꯝ
ꯃꯤꯒꯤ ꯁꯥꯞꯅꯔ ꯋꯥꯏꯒꯦꯀꯣ
ꯋꯥꯏꯌꯣ ꯋꯥꯏꯌꯣ
ꯄꯥꯏꯌꯣ ꯅꯈꯣꯏꯒꯤ ꯔꯨꯝꯃꯦꯠꯀꯤ ꯁꯞꯅꯔ ꯑꯃ ꯋꯥꯏꯒꯦ
ꯀꯅꯥꯗꯒꯤꯔꯣ
ꯃꯤ ꯑꯃꯒꯤ ꯄꯣꯁꯇ ꯌꯨꯅꯤꯀꯣꯔꯟ ꯂꯥꯏꯌꯦ ꯀꯣ ꯁꯥꯅꯤ ꯁꯥꯅꯤꯡ ꯑꯣꯏ ꯑꯗꯨ ꯅꯨꯄꯤꯒꯤ ꯋꯥꯏꯒꯦ
ꯑꯣ ꯋꯥꯎ ꯋꯥꯎ
ꯃꯥꯒꯤ ꯁꯥꯔꯞꯅꯔꯗꯣ ꯒ꯭ꯔꯤꯟ ꯀꯂꯔ ꯑꯣꯏꯅꯦ
ꯑꯣ ꯐꯖꯕꯅꯦ